ꯏꯇꯥꯎ ꯕꯣꯜ ꯌꯦꯡꯕ꯭ꯔꯥ ꯅꯪ
ꯑꯁ ꯌꯦꯡꯉꯤꯅꯦ ꯍꯧꯖꯤꯛꯁꯨ ꯌꯦꯡꯒꯦ ꯇꯧꯕꯅꯦ
ꯀꯅꯥꯕꯨ ꯁꯞꯄꯣꯔꯠ ꯇꯧꯒꯅꯤ ꯌꯦꯡꯔꯗꯤ
ꯑꯁ ꯁꯤ ꯅꯤꯒꯥꯜꯗ ꯇꯧꯁꯦꯔꯥ ꯈꯪꯗꯦ ꯉꯁꯤ
ꯑꯩ ꯌꯥꯝ ꯅꯨꯡꯉꯥꯏ ꯑꯩꯗꯤ ꯑꯗꯨꯝ ꯌꯥꯝ ꯅꯨꯡꯉꯥꯏꯔꯒ ꯂꯩ
ꯍꯟꯗꯛꯁꯦ ꯀꯩꯀꯩ ꯇꯧꯕꯅꯣ
ꯍꯟꯗꯛꯁꯤ ꯀꯔꯤꯁꯨ ꯇꯧꯗꯦꯗ ꯑꯗꯨꯝ ꯊꯕꯛꯁꯨꯨ ꯇꯧꯈ꯭ꯔꯦ ꯑꯩꯁꯦ ꯑꯗꯨꯝ ꯇꯨꯝꯃꯒ ꯆꯥꯕꯒ ꯂꯩꯕꯅꯤ ꯊꯕꯛ ꯑꯍꯟꯕ
ꯀꯣꯏꯕ ꯆꯠꯆꯦꯔꯣ
ꯀꯣꯏꯕ ꯆꯠꯁꯤꯅꯦ ꯅꯣꯏꯁꯨ ꯂꯥꯎꯅꯦ
ꯃꯄꯥꯟ ꯃꯄꯥꯜ ꯂꯝꯗ ꯃꯄꯥꯜ ꯂꯝꯗ ꯀꯣꯏꯕ ꯆꯠꯁꯤ
ꯀꯗꯥꯏꯗ
ꯑꯩꯈꯣꯏ ꯒꯥꯔꯤ ꯄꯨꯔꯒ ꯂꯥꯛꯀꯅꯤ ꯀꯣꯏꯕ ꯆꯠꯁꯦ
ꯏꯁ ꯅꯆꯤꯟ ꯊꯤꯒꯅꯨ
ꯁꯦꯡꯕꯅꯦ ꯒꯥꯔꯤ ꯄꯨꯔꯒ ꯂꯥꯛꯀꯦ
ꯂꯥꯛꯔꯗꯤ ꯍꯣꯏ ꯆꯠꯄ ꯌꯥꯏ ꯂꯥꯛꯈ꯭ꯔꯗꯤ
ꯍꯟꯗꯛꯁꯦ ꯑꯁ ꯊꯕꯛ ꯁꯨꯃꯟꯕꯒꯤꯀꯣ
ꯌꯥꯝꯅ ꯕꯣꯔꯤꯡꯆꯨꯏ ꯑꯥꯕ ꯌꯨꯝꯗ ꯂꯩꯕꯁꯨ
ꯍꯣꯏ ꯑꯩꯁꯨ ꯑꯗꯨ ꯈꯟꯕꯅꯦ ꯅꯣꯏꯁꯨ ꯁꯤꯗ ꯂꯥꯛꯑꯣ ꯍꯥꯏꯕꯗꯨꯗ ꯅꫭꯏ ꯂꯥꯛꯔꯗꯤ ꯌꯥꯝ ꯅꯨꯡꯉꯥꯏꯅꯤꯍꯦ ꯑꯩ ꯂꯣꯏꯅꯃꯛ ꯏꯁꯄꯦꯟ ꯇꯧꯊꯣꯛꯒꯅꯤ
ꯀꯔꯤ ꯌꯦꯟꯁꯥꯡ ꯆꯥꯔꯦ ꯅꯪꯗꯤ
ꯉꯁꯤꯁꯦ ꯍꯨꯏ ꯆꯥꯏ
ꯑꯁ ꯍꯥꯎꯒꯅꯤꯅꯦ ꯑꯗꯨꯗꯤ
ꯍꯣꯏ ꯍꯨꯏꯒꯥ ꯃꯔꯤꯟꯗꯣ ꯌꯥꯝ ꯍꯥꯎꯋꯤ
ꯑꫭ ꯍꫭ
ꯅꯣꯏꯗꯤ
ꯑꯩꯗꯤ ꯁꯟꯖꯥ ꯆꯥꯏꯅꯦ ꯁꯟꯁꯥ
ꯍꯣꯏ ꯑꯗꯨꯗꯤ ꯑꯁ ꯌꯥꯝ ꯌꯥꯝ ꯐꯩꯀꫭ ꯁꯥꯟꯖꯥ ꯀꯇꯥꯏꯗꯒꯤ ꯕꯖꯥꯔꯗꯒꯤꯔꯥ
ꯎꯝ ꯑꯥꯗ ꯐꯪꯕ꯭ꯔꯥ ꯀꯦꯖꯤꯗ ꯀꯌꯥꯃꯨꯛ ꯀꯌꯥ ꯄꯤꯌꯦ ꯁꯟꯁꯥꯁꯦ ꯑꯥꯗꯥ
ꯑꯦ ꯐꯣꯔ ꯍꯟꯗ꯭ꯔꯦꯗꯅꯦ ꯌꯥꯝ ꯇꯥꯡꯉꯤ
ꯑꯣꯛꯁꯥꯗꯤ
ꯒꯤ ꯃꯔ ꯑꯣꯛꯁꯥ ꯒꯥ ꯆꯞ ꯃꯅꯥꯏ ꯑꯣꯛꯁꯥꯁꯤ ꯃꯐꯝꯗ ꯂꯩꯔꯗꯤ ꯆꯅꯤ ꯌꯥꯡꯈꯩ ꯆꯅꯤ ꯈꯛꯇꯅꯤ
ꯑꯦ ꯌꯥꯝ ꯍꯣꯡꯉꯤꯅꯦ ꯑꯗꯨꯒꯤ
ꯑꯣ ꯃꯐꯝꯗ ꯆꯠꯂꯒ ꯂꯩꯥꯏꯅꯗꯤ ꯅꯣꯔꯤꯁ ꯗꯨꯀꯥꯟꯗ ꯑꯗꯨꯝ ꯂꯧꯔꯗꯤ ꯐꯣꯔ ꯍꯟꯗ꯭ꯔꯦꯠꯅꯦ ꯊ꯭ꯔꯤ ꯑꯦꯠꯇꯤ ꯅꯠꯇ꯭ꯔꯗꯤ ꯐꯣꯔ ꯍꯟꯗ꯭ꯔꯦꯠꯅꯦ
ꯍꯣꯡꯉꯤ
ꯅꯣꯔ ꯏꯁꯇꯥ ꯂꯩꯕꯗꯤ ꯍꯣꯏ ꯑꫭꯛꯁꯥꯁꯦ ꯑꯗꯨꯒ ꯁꯟ ꯃꯆꯥꯁꯦ
ꯎꯝ
ꯁꯟ ꯃꯥꯒꯤ ꯃꯔꯤꯟꯗꯣ ꯌꯥꯝ ꯍꯣꯡꯉꯤ ꯋꯥꯟ ꯍꯟꯗ꯭ꯔꯦꯠꯅꯦ ꯑꯩꯠꯇꯤꯅꯦ ꯀꯦꯖꯤꯗ
ꯎꯝ ꯑꯗꯣ ꯑꯁ ꯑꯣꯛꯁꯣꯗꯤ ꯑꯗꯨꯝ ꯅꯨꯡꯇꯤ ꯑꯗꯨꯝ ꯐꯪꯕ꯭ꯔꯥ
ꯅꯨꯡꯇꯤꯗꯣ ꯐꯪꯉꯦ ꯍꯣꯏ ꯑꯗꯨ ꯃꯐꯝꯗꯨ ꯅꯛꯇꯦꯕ ꯑꯗꯨꯒꯤꯅꯤ
ꯀꯤꯂꯣꯃꯤꯇꯔ ꯀꯌꯥꯃꯨꯛ ꯆꯠꯂꯦ
ꯀꯤꯂꯣꯃꯤꯇꯔ ꯅꯥꯞꯂꯤ ꯌꯥꯝ ꯅꯥꯞꯇꯦꯗ ꯑꯗꯨꯝ ꯒꯥꯔꯤ ꯂꯩꯕꯅꯤꯀꯣ ꯑꯗꯨ ꯐꯥꯏꯚ ꯀꯤꯂꯣꯃꯤꯇꯔ ꯇꯦꯟ ꯀꯤꯂꯣꯃꯤꯇꯔ ꯑꯗꯨ ꯈꯛꯇꯅꯤ
ꯅꯌꯥꯝꯕ ꯑꯣ ꯅꯣꯏ ꯊꯕꯛ ꯁꯨꯃꯤꯟꯅꯕ ꯀꯥꯡꯄꯨꯗꯣ
ꯍꯣꯏ
ꯒꯥꯔꯤ ꯒꯥꯔꯤ ꯄꯥꯏꯕ ꯃꯤ ꯌꯥꯎꯕ꯭ꯔꯥ
ꯄꯥꯏꯕ ꯂꯩꯌꯦ ꯑꯩꯒꯤ ꯐ꯭ꯔꯦꯟ ꯂꯩꯌꯦ ꯇꯨ ꯋꯤꯂꯔꯅꯤ
ꯀꯔꯝꯕ ꯒꯥꫪꯤ
ꯍꯣꯝꯕꯒꯔꯤꯅꯦ ꯎꯝ ꯀꯔꯤ ꯍꯥꯏꯒꯗꯧꯔꯥ ꯄꯜꯁꯔ ꯅꯠꯇꯦꯗꯣ ꯁꯤꯍꯟ ꯈꯪ ꯃꯥꯒꯤ
ꯌꯥꯝ ꯌꯥꯝ ꯐꯠꯇꯦꯅ ꯇꯨ ꯍ꯭ꯋꯤꯂꯔꯅꯤ ꯑꯗꯨ
ꯅꯌꯥꯝꯕꯗꯤ ꯅꯌꯥꯝꯕ ꯒꯥꯔꯤꯗꯤ
ꯑꯦꯦꯇꯕꯕꯥꯅꯦ ꯃꯉꯒꯦꯁ
ꯄꯥꯔꯁ ꯑꯦꯠ ꯂꯧꯕ꯭ꯔꯥ
ꯍꯣꯏ ꯄꯥꯔꯁꯦꯟꯅ ꯄꯥꯔꯁꯦꯟꯅ ꯊ ꯑꯦ ꯑꯃꯥꯏꯅ ꯂꯧꯕꯅꯦ ꯊꯤꯕ ꯂꯣꯏꯈ꯭ꯔꯦ
ꯑꯥꯟꯅ ꯒꯥꯔꯤ ꯇꯥꯡꯕ꯭ꯔꯥ ꯍꯣꯡꯕ꯭ꯔꯥ
ꯇꯞ ꯃꯅꯥꯏꯗ
ꯅꯪ ꯗ꯭ꯔꯥꯏꯚꯤꯡ ꯅꯪꯁꯨ ꯗ꯭ꯔꯥꯏꯚꯤꯡ ꯁ꯭ꯀꯨꯜ ꯆꯠꯀꯦ ꯍꯥꯏꯕ ꯅꯠꯇ꯭ꯔꯣ
ꯖꯨꯂꯥꯏꯗ ꯆꯠꯀꯦ ꯈꯟꯕꯅꯦ ꯁꯤ ꯐꯥꯏꯚ ꯗꯦꯗ ꯊ꯭ꯔꯤ ꯊꯥꯎꯖꯟ ꯑꯗꯨꯒꯨꯝꯕ ꯍꯩꯅꯤ
ꯑꯦꯁ ꯆꯠꯀꯅꯨ ꯀꯣꯟꯅ ꯈꯪꯉꯅꯤ ꯑꯗꯨꯕꯨꯗꯤ
ꯑꯩꯁꯨ ꯑꯗꯨꯝ ꯈꯟꯕ ꯈꯪꯗꯦ ꯍꯧꯛ
ꯂꯤꯁꯤꯡ ꯑꯍꯨꯝ ꯀꯣ
ꯎꯝ ꯂꯤꯁꯤꯡ ꯍꯨꯝꯗꯣꯏ ꯑꯗꯨꯒ ꯀꯔꯤ ꯐꯣꯔ ꯭ꯋꯤꯂꯔꯗꯣ
ꯎꯝ
ꯐꯥꯏꯚ ꯗꯦ ꯐꯥꯏꯚ ꯗꯦ ꯑꯗꯨ ꯋꯥꯗ ꯐꯥꯏꯚ ꯊꯥꯎꯖꯟ ꯅꯥꯅꯤ
ꯇꯨ ꯍꯋꯤꯂꯔꯅ ꯂꯤꯁꯤꯡ ꯑꯍꯨꯝ
ꯍꯣꯏ
ꯅꯨꯃꯤꯠ ꯑꯁꯦ ꯇꯨ ꯋꯤꯂꯔꯗꯤ ꯀꯔꯤꯒꯤꯅꯣ ꯇꯥꯛꯀꯅꯣꯍꯦ ꯑꯗꯨꯝ ꯈꯪꯒꯅꯤ ꯅꯪ ꯇꯣ ꯊꯧꯕ ꯍꯩꯕ ꯅꯠꯇ꯭ꯔꯣ
ꯈꯪꯕꯗꯤ ꯈꯪꯅꯤꯡꯉꯤ
ꯑꯗꯣ ꯌꯨꯝꯗ ꯂꯩꯔꯗꯤ ꯑꯣꯇꯣ ꯑꯗꯨꯝ ꯊꯧꯕ ꯌꯥꯏꯅꯦ ꯑꯗꯨꯝ ꯈꯪꯒꯅꯤꯅ
ꯍꯣꯏ ꯑꯩꯅ ꯈꯪꯅꯤꯡꯕꯗꯤ ꯐꯣꯔ ꯍꯋꯤꯂꯔꯒ ꯇꯨ ꯍꯋꯤꯂꯔꯒ ꯈꯪꯅꯤꯡꯕ
ꯃꯣꯏ ꯗ꯭ꯔꯥꯏꯚꯤꯡ ꯁ꯭ꯀꯨꯜꯗ ꯂꯤꯁꯤꯡ ꯃꯉꯥ ꯄꯤꯔꯒ ꯗ꯭ꯔꯥꯏꯚꯤꯡ ꯂꯥꯏꯁꯦꯟꯁꯁꯨ ꯃꯣꯏꯅ ꯁꯦꯝꯕꯤꯒꯗ꯭ꯔꯥ
ꯃꯣꯏꯅ ꯑꯩꯈꯣꯏ ꯂꯣꯀꯦꯜ ꯑꯦꯗ꯭ꯔꯦꯁ ꯂꯩꯔꯗꯤ ꯁꯦꯝꯕ ꯌꯥꯏ ꯍꯥꯏꯕ ꯑꯗꯨꯕꯨ ꯁꯤꯗꯒꯤ ꯂꯣꯀꯦꯜ ꯑꯦꯟꯗ꯭ꯔꯦꯁ ꯂꯩꯇꯕꯒꯤ ꯑꯗꯨ ꯌꯥꯗꯕꯒ ꯑꯩꯁꯨ ꯈꯔ ꯈꯟ꯭ꯔꯒ ꯂꯩꯕꯅꯤ
ꯀꯣꯟꯅ ꯃꯅꯤꯄꯨꯔꯗ ꯑꯗꯨꯝ ꯀꯣꯟ ꯑꯁꯤꯅ ꯑꯗꯨꯝ ꯑꯃꯨꯛ ꯁꯦꯝꯕ ꯌꯥꯏ ꯀꯩꯁꯨ ꯀꯥꯏꯗꯦ
ꯍꯣꯏ ꯑꯗꯨꯝ ꯈꯟꯕꯅꯦ ꯑꯩꯅ ꯈꯟꯕꯁꯦ ꯎꯝ ꯑꯩ ꯂꯥꯛꯄ ꯃꯇꯝꯗ ꯃꯅꯤꯄꯨꯔꯗ ꯇꯝꯁꯤꯔꯁꯤꯅ
ꯑꯗꯨꯝ ꯍꯥꯏꯒꯅꯨ
ꯑꯗꯨꯝ ꯑꯁꯤꯗ ꯇꯝꯖꯔ ꯈꯨꯟꯗ ꯇꯝꯖꯦꯔ ꯈꯟꯕꯅꯤꯗ
ꯈꯨꯜꯗ ꯇꯝꯕ ꯌꯥꯏ ꯅꯪ ꯅꯣꯏꯒꯤ ꯑꯣꯇꯣꯗꯣ ꯑꯗꯨꯝ ꯍꯥꯏꯕꯗꯤ ꯒꯤꯌꯔꯗꯣ ꯀꯃꯥꯏ ꯁꯤꯖꯤꯟꯅꯗꯣꯏꯔꯥ ꯀꯔꯝ ꯀꯥꯟꯗ ꯁꯤꯖꯤꯟꯅꯔꯣꯏꯔꯥ ꯑꯗꯣ ꯃꯥꯒꯤ ꯎꯝ ꯈꯨꯠ ꯁꯤꯟꯐꯝꯗꯣ ꯒꯤꯌꯔꯗꯣ ꯑꯉꯝꯕ ꯒꯤꯌꯥꯔ ꯋꯥꯟ ꯁꯤꯖꯤꯟꯅꯒꯅꯤ ꯑꯗꯨ ꯄꯂꯦꯟꯗ ꯒꯤꯌꯔ ꯐꯣꯔ ꯐꯥꯏꯚ ꯁꯤꯖꯤꯟꯅꯒꯅꯤ ꯑꯗꯨ ꯍꯥꯟꯅ ꯅꯪ ꯑꯣꯇꯣ ꯊꯧꯔꯗꯤ ꯍꯥꯟꯅ ꯂꯣꯏ ꯈꯪꯒꯅꯤ
ꯍꯣꯏ ꯑꯗꯨꯕꯨꯗꯤ ꯆꯨꯝꯃꯦꯕ ꯑꯗꯨꯗꯣ ꯒꯤꯌꯥꯔꯗꯤ ꯇꯨ ꯋꯤꯂꯔꯁꯦ ꯑꯩꯒꯤ ꯈꯨꯠ ꯅꯠꯇꯦꯀꯣ ꯁꯟꯅꯕꯁꯦ ꯑꯩꯒꯤ ꯂꯦꯛꯅ ꯁꯅꯕꯥꯔꯕ
ꯑꯗꯨꯕꯨꯗꯤ ꯊꯧꯔꯗꯤ ꯑꯗꯨꯝ ꯍꯩꯔꯅꯤ
ꯅꯣꯏꯗꯤ ꯑꯗꯨꯝ ꯍꯣꯏ ꯉꯥꯡꯕꯗꯤ ꯌꯥꯝ ꯅꯣꯏꯗꯤ ꯈꯪꯕꯅꯤꯀꯣ ꯑꯗꯨꯒꯗꯣ ꯌꯥꯝ ꯀꯔꯤꯅꯣ ꯅꯣꯏꯗꯤ ꯈꯪꯉꯤꯕ ꯈꯪꯗꯕꯁꯤꯡꯁꯦ
ꯅꯌꯥꯝꯕ ꯒꯥꯔꯤꯗꯣ
ꯎꯝ
ꯍꯪꯉꯨꯅꯦ ꯅꯪ
ꯏꯁ ꯃꯁꯨ ꯇꯨ ꯋꯤꯂꯔ ꯂꯧꯅꯤꯡꯉꯦ ꯍꯥꯏꯌꯦ ꯐꯣꯔ ꯂꯒ
ꯃꯣ ꯃꯥ ꯑꯁꯤ ꯈꯨꯜꯗ ꯑꯃꯨꯛ ꯊꯣꯛꯂꯛꯂꯥꯥꯗꯤ ꯌꯣꯟꯒꯗ꯭ꯔꯥ ꯑꯗꯣ ꯒꯥꯔꯤꯗꯣ ꯅꯠꯇ꯭ꯔꯒ ꯄꯨꯗꯣꯏꯔꯥ
ꯌꯣꯟꯒꯅꯤ ꯍꯥꯏꯌꯦ ꯃꯥ ꯃꯤ ꯊꯤꯔꯦ ꯍꯧꯖꯤꯛꯁꯨ ꯑꯍꯟꯕ ꯂꯧꯅꯤꯡꯉꯦ ꯍꯥꯏ ꯑꯗꯨ ꯅ꯭ꯌꯨ ꯃꯣꯗꯦꯜ ꯐꯣꯔ ꯂꯥꯈ ꯍꯥꯏꯅꯦ
ꯀꯔꯤꯒꯤꯅꯣ
ꯈꯪꯗꯦ
ꯑꯦ ꯊꯧꯕ ꯌꯥꯔꯗꯤ ꯌꯥꯔꯦ ꯀꯩꯁꯨ ꯀꯥꯏꯗꯦ
ꯍꯣꯏ ꯃꯥꯅ ꯃꯥꯅ ꯌꯣꯟꯕꯒ ꯑꯍꯟꯕ ꯑꯇꯣꯞꯄ ꯂꯩꯒꯦ ꯍꯥꯏꯌꯦ ꯒꯔꯌꯥꯗ
ꯁꯤꯇꯤ ꯁꯤꯇꯤ ꯃꯅꯨꯡꯗꯗꯤ ꯑꯗꯨꯅ ꯕꯦꯁꯅꯦ ꯁ꯭ꯀꯨꯇꯤꯅ ꯕꯦꯁꯅꯦ
ꯎꯝ ꯅ ꯐꯣꯜꯒ ꯑꯗꯨ ꯔꯒ ꯂꯩꯔꯗꯤ ꯌꯨꯝꯗ ꯄꯨꯔꯛꯀꯅꯤ ꯍꯥꯏ ꯍꯧꯗꯤ ꯈꯪꯗꯦꯗꯗꯤ ꯈꯪꯗꯦ
ꯇ꯭ꯔꯦꯟꯗ ꯑꯣꯏꯔꯝꯒꯅꯤ ꯄꯨꯕꯗꯣ
ꯇ꯭ꯔꯦꯟꯅ ꯄꯨꯔꯒ ꯅꯥꯒꯥꯂꯦꯟ ꯗꯨꯋꯥꯏꯗ ꯂꯥꯛꯀꯅꯤ ꯁꯤꯜꯁꯇꯔꯅ ꯂꯥꯛꯄ ꯌꯥꯗꯦ ꯍꯥꯏ
ꯑꯗꯨꯃꯍꯥꯏꯅ ꯍꯥꯏꯒꯅꯨ
ꯑꯩꯈꯣꯏ ꯌꯨꯝꯐꯝ ꯑꯁ ꯇꯨꯝꯅꯤꯡꯗ꯭ꯔꯤ ꯅꯪ ꯇꯨꯝꯅꯤꯡꯕ꯭ꯔꯥ
ꯑꯁ ꯑꯩꯗꯤ ꯇꯨꯝꯅꯤꯡꯕꯅ ꯂꯣꯏꯔꯤꯅꯦ ꯉꯁꯤꯁꯦ ꯕꯣꯜ ꯌꯦꯡꯕ ꯕꯣꯜ ꯌꯦꯡꯒꯦ ꯇꯧꯕꯅꯦ ꯑꯁ ꯉꯝꯒꯗ꯭ꯔꯥ ꯉꯝꯂꯣꯏꯗ꯭ꯔꯥ
ꯑꯩꯁꯨ ꯈꯔ ꯈꯔ ꯇꯨꯝꯅꯤꯡꯕ ꯍꯧꯔꯦ ꯑꯗꯨꯝ ꯐꯣꯟꯗꯤ ꯋꯥꯔꯤ ꯁꯥꯕ ꯌꯥꯏꯅ
ꯑꯩꯗꯤ ꯉꯝꯗ꯭ꯔꯦ
ꯑꯁ ꯑꯩꯁꯨ ꯁꯟꯁꯥ ꯆꯥꯔꯗꯤ ꯚꯤꯇꯤꯃꯤꯟ ꯂꯥꯛꯕꯒꯤꯅꯤ ꯑꯗꯨ ꯑꯣꯏꯔꯕꯅꯤ
ꯎ ꯍꯣꯏ ꯍꯣꯏ ꯑꯗꯨꯒꯤ ꯄꯨꯡ ꯀꯌꯥꯗ ꯅꯪ ꯑꯌꯨꯛꯇ ꯄꯨꯡ ꯀꯌꯥꯗ ꯍꯧꯒꯠꯂꯦ
ꯑꯩꯁꯦ ꯇꯦꯟ ꯐꯣꯔꯇꯤ ꯑꯗꯨꯋꯥꯏ ꯍꯧꯒꯠꯕꯅꯦ ꯑꯗꯨꯒ ꯋꯥꯆꯑꯞ ꯇꯧꯔꯒ ꯗ꯭ꯌꯨꯇꯤ ꯆꯠꯄ ꯊꯕꯛ ꯆꯠꯄ
ꯍꯣꯏ ꯐꯥꯔꯦ ꯍ ꯑꯗꯨꯗꯤ ꯃꯪ ꯐꯥꯔꯁꯤꯀꯣ
ꯎꯝ ꯑꯗꯨꯝ
ꯑꯁ ꯑꯩꯁꯨ ꯎ ꯌꯥꯝꯅ ꯇꯨꯝꯅꯤꯡꯉꯦ ꯑꯩ ꯍꯌꯦꯡꯁꯦ ꯍꯌꯦꯡꯁꯦ ꯑꯩ ꯊꯕꯛ ꯆꯠꯀꯅꯦꯕ
ꯀ꯭ꯔꯤ ꯊꯕꯛꯅꯣ
ꯀꯂꯦ ꯀꯂꯦꯁꯀꯤꯅꯦꯗ
ꯌꯥꯝ ꯐꯩꯀꫭ
ꯑꯦꯛꯖꯥꯝ ꯑꯦꯛꯖꯥꯝ ꯂꯩꯕꯀꯣ ꯑꯣ ꯑꯦꯝ ꯑꯦ ꯀꯥꯔꯗ ꯂꯧꯕ ꯆꯠꯇꯣꯏꯅꯦ ꯑꯗꯨꯒ ꯀꯩꯀꯩꯅꯣ ꯕꯖꯥꯔꯁꯨ ꯕꯖꯥꯔꯁꯨ ꯆꯪꯅꯕ ꯂꯩꯌꯦꯕ ꯑꯗꯨꯒꯤꯅꯦ ꯅꯪ ꯅꯪꯗꯤ ꯄꯨꯡ ꯀꯌꯥꯗ ꯆꯠꯀꯅꯤ
ꯑꯩꯗꯤ ꯎꯝ ꯅ ꯆꯠꯄꯒꯤ ꯄꯥꯎꯗꯨ ꯈꯔꯗꯤ ꯈꯔꯗꯤ ꯇꯦꯟ ꯊꯥꯔꯇꯤ ꯑꯗꯨꯋꯥꯏꯗ
ꯍꯣꯏ ꯊꯦꯡꯉꯦ ꯍꯌꯦ ꯑꯗꯨꯗꯤꯅꯦ